ꯇꯥꯕ꯭ꯔꯣ ꯑꯁ ꯇꯥꯕꯅ ꯂꯣꯏꯔꯦꯗ ꯑꯩ ꯈꯛꯇꯅꯤ ꯇꯥꯔꯤꯁꯦ ꯀꯅꯥꯁꯨ ꯇꯥꯗ꯭ꯔꯦ
ꯏꯆꯦ ꯅꯪꯗꯤ ꯀ꯭ꯔꯤ ꯇꯧꯏꯅꫭ
ꯧ ꯅꯆꯦ ꯑꯩꯁꯦ ꯂꯤꯝꯕꯨ ꯃꯍꯤ ꯁꯦꯝꯃꯒ ꯊꯛꯀꯦ ꯇꯧꯔꯤ ꯅꯪꯗꯤ
ꯅꯤꯝꯕꯨ
ꯑꯣ ꯂꯤꯝꯕꯨꯨꯒꯤ ꯃꯍꯤꯗꯣ
ꯑꯣ ꯑ ꯅꯪ ꯁꯦꯡꯒꯗꯧꯕ꯭ꯔꯣ
ꯕ꯭ꯔꯣ ꯑꯩꯈꯣꯏ ꯅꯍꯥꯟꯗꯣ ꯏꯆꯦꯈꯣꯏꯅ ꯁꯨꯝꯃꯒ ꯊꯝꯕꯅꯦꯕ ꯑꯗꯣ ꯐ꯭ꯔꯤꯖꯇ ꯊꯝꯕ
ꯑꯥ
ꯑꯗꯨꯒꯤ ꯍꯧꯖꯤꯛꯇꯣ ꯊꯛꯄ ꯇꯝꯒꯦ ꯍꯥꯏꯅ ꯇꯧꯔꯛꯏꯕ ꯊꯒꯤ ꯆꯥꯟꯅꯒꯦꯔꯥ ꯍꯥꯏꯅ ꯀꯣ
ꯍꯣꯏ ꯅꯤꯝꯕꯨꯗꯤ ꯌꯥꯝ ꯍꯥꯎꯒꯅꯤ ꯁꯦꯡꯅ ꯐꯖꯅ ꯁꯦꯝꯦ ꯑꯃꯒꯤꯒꯤ
ꯍ ꯍꯒꯤꯣ ꯑꯩꯒꯤ ꯐꯣꯟꯁꯦ ꯏꯀꯣ ꯆꯠꯂꯤ ꯅꯪꯒꯤ ꯈꯣꯟꯖꯦꯜ ꯇꯥꯕ ꯅꯨꯡꯉꯥꯏꯃꯟꯕꯩ ꯑꯣꯏꯔꯝꯃꯅꯤ ꯑꯗꯨꯗꯤ ꯇꯥꯕ꯭ꯔꯣ ꯍꯧꯖꯤꯛꯐꯥꯎ
ꯍꯥꯡꯗꯦ
ꯍꯧꯖꯤꯛꯇꯤ
ꯍꯧꯖꯤꯛꯇꯤ ꯆꯠꯇ꯭ꯔꯦ
ꯑꯩꯅ ꯆꯠꯇꯅꯤꯡꯉꯥꯏ ꯇꯧꯕꯒꯤꯅꯦ ꯑꯗꯨ ꯈꯔ ꯑꯩꯅ ꯍꯩꯕꯀꯣ
ꯅꯪꯁꯦ ꯅꯤꯝꯕꯨꯨ ꯆꯥꯒꯗꯕꯒꯤ ꯑꯃꯨꯛꯀ ꯏꯅꯔꯖꯤ ꯂꯥꯛꯄ ꯃꯥꯂꯦ
ꯑꯗꯨꯗꯤ ꯏꯅꯔꯖꯤꯁꯦ ꯑꯩ ꯀꯟꯅ ꯀꯩꯅꯣ ꯇꯧꯔꯤ ꯏꯅꯔꯖꯤ ꯁꯦꯝꯃꯤ
ꯑꯗꯒꯦ ꯍꯣꯏ ꯍꯧꯖꯤꯛ ꯀꯥꯟ ꯁꯤ ꯅꯤꯝꯕꯨꯒꯨꯝꯕ ꯑꯗꯨꯒ ꯀꯔꯤꯌꯥꯁꯦ ꯂꯝꯕꯤꯗ ꯃꯈꯣꯏꯅ
ꯑ
ꯁꯦꯃꯦꯒ ꯂꯒꯕꯨꯖꯣ
ꯍꯣꯏ ꯑꯩꯈꯣꯏꯒꯤꯗꯤ ꯂꯤꯕꯨꯗꯣ
ꯁꯨꯒꯔ ꯀꯦꯟ ꯍꯥꯏꯕꯗꯣ
ꯍꯣꯏ ꯍꯣꯏ ꯍꯣꯏ ꯂꯤꯕꯨꯗꯣ ꯌꯥꯝ ꯍꯥꯎꯋꯦꯕ ꯍꯥꯏ ꯍꯣꯡꯁꯨ ꯂꯤꯕꯨꯗꯣ ꯌꯥꯝ ꯍꯣꯡꯉꯦꯕ
ꯑꯣ
ꯅꯤꯝꯕꯨ ꯍꯣꯡꯉꯦꯕ ꯅꯤꯝꯕꯨꯗꯣ
ꯑꯆꯥ ꯑꯣ ꯅꯈꯣꯏ ꯂꯩꯐꯝꯗ
ꯍꯣꯏ ꯍꯣꯏ ꯍꯣꯡꯉꯦ ꯎꯝ ꯌꯥꯝ ꯆꯥꯎꯋꯦ ꯕ ꯃꯔꯤ ꯃꯉꯥ ꯇꯔꯨꯛ ꯄꯤꯕꯗꯣ
ꯍꯣꯏ
ꯑꯗꯨ ꯃꯔꯤ ꯃꯉꯥ ꯇꯔꯨꯛ ꯄꯤꯕꯗꯣ ꯀꯌꯥ ꯀꯩꯅꯣꯅꯦ ꯂꯨꯄꯥ ꯀꯨꯟꯒꯨꯝꯕ ꯈꯛꯇꯅꯦ
ꯑꯁ ꯌꯥꯝ ꯍ
ꯍꯣꯏ ꯑꯗꯨꯝ ꯌꯥꯝꯃꯦ ꯍꯥꯏꯇꯥꯔꯦ
ꯌꯥꯝꯕꯅꯤ ꯍꯥꯏꯕꯗꯤ ꯂꯨꯄꯥ ꯀꯨꯟꯒꯤ ꯦꯝꯕꯨ ꯄꯤꯕꯗꯣ ꯌꯥꯝꯅꯤ ꯍꯥꯏꯕ
ꯍꯥꯏꯕꯅꯤ ꯄꯩꯁꯥꯕ ꯅꯠꯇꯦ ꯑꯗꯨꯅꯦ ꯑꯗꯨꯅꯦ ꯑꯩꯅ ꯌꯥꯝꯃꯦ ꯍꯥꯏꯕꯗ ꯍꯣꯏ ꯄꯩꯁꯥꯕꯨꯗꯤ ꯍꯣꯡꯉꯦꯕ ꯂꯤꯝꯕꯨꯗꯤ ꯌꯥꯝ ꯂꯤꯕꯨꯗꯤ ꯑꯩꯈꯣꯏ ꯈꯨꯂꯣꯝꯗ ꯄꯥꯎ ꯑꯅꯤ ꯑꯍꯨꯝ ꯇꯥꯎꯕ ꯀꯥꯟꯗ ꯌꯥꯝ ꯇꯥꯡꯉꯦꯕꯀꯣ
ꯍꯣꯏ ꯆꯨꯝꯃꯦ
ꯑꯁꯤꯗꯗꯤ ꯌꯥꯝ ꯍꯣꯡꯉꯦꯕ
ꯑꯗꯨꯅ ꯀꯔꯤꯒꯤꯅꯣ ꯑꯩꯒꯤ ꯈꯣꯟꯁꯦ ꯏꯀꯣ ꯆꯠꯂꯦꯕꯁꯦ
ꯈꯪꯗꯦ ꯇꯠ ꯆꯠꯂꯤꯕ꯭ꯔꯣ ꯁꯤꯐꯣ ꯅꯪꯒꯤꯗꯨꯕꯨ ꯅꯪꯒꯤ ꯕꯨꯂꯨꯝꯗꯣ ꯈꯔ ꯀꯩꯅꯣ ꯇꯧꯕ ꯑꯁ ꯌꯥꯝ ꯁꯥꯕꯒꯤ ꯈꯣꯟꯖꯦꯜꯁꯤꯡꯁꯨ ꯁꯥꯎꯅꯤꯡꯕ꯭ꯔꯥ ꯈꯪꯗꯦꯗ
ꯑꯗꯨꯒꯤ ꯃꯥꯜꯂꯦ
ꯊꯥꯕꯗꯨꯗ ꯃꯣꯏꯁꯨ ꯁꯥꯎꯅꯤꯡꯉꯝꯃꯅꯦꯕ ꯑꯩꯈꯣꯏꯈꯛ ꯅꯠꯇꯦꯕ
ꯍꯣꯏ ꯑꯗꯨ ꯍꯧꯖꯤꯛꯇꯗꯤ ꯇꯥꯗ꯭ꯔꯤ ꯑꯗꯨꯗꯤ ꯌꯥꯔꯦ
ꯑꯁ ꯅꯪꯕꯨ ꯐꯣꯟ ꯇꯧꯔ ꯃꯄꯥꯟꯗ ꯊꯣꯛꯏꯅꯦ ꯁꯥꯕꯗꯣ ꯁꯥꯕꯗꯣ
ꯄꯥꯟꯊꯣꯛꯒꯅꯣ ꯌꯥꯝ ꯁꯥꯏꯌꯦ
ꯃꯄꯥꯟ ꯍꯥꯏꯕꯗꯤ ꯇꯦꯔꯦꯁꯇꯅꯤ ꯇꯦꯔꯦꯁꯇ ꯇꯦꯔꯦꯁ ꯌꯥꯝ ꯀꯥꯗꯦ ꯑꯗꯨ ꯃꯊꯛ ꯒ꯭ꯔꯥꯎꯟ ꯐ꯭ꯂꯣꯔ ꯑꯃ ꯆꯞ ꯆꯥꯟꯅꯑꯌꯦꯕꯀꯣ
ꯍꯣꯏ
ꯑꯗꯨ ꯅꯨꯡꯁꯤꯠ ꯇꯑꯦꯕ
ꯑꯣ ꯑꯣ ꯇꯦꯔꯦꯖꯁꯦ ꯀꯥꯔꯗꯤ ꯁꯤꯒꯅꯤ ꯍꯧꯖꯤꯛꯇꯤ ꯌꯥꯝ ꯁꯥꯕꯒꯤ
ꯍꯣꯏ ꯇꯦꯔꯦꯁꯇꯨꯗꯤ ꯁꯥꯕꯗꯤ ꯁꯥꯏꯑꯦ ꯑꯗꯨ ꯃꯅꯤꯜ ꯂꯥꯛꯄꯐꯥꯎ ꯀ꯭ꯔꯤꯌꯣ ꯇꯧꯕꯒꯤꯀꯣ ꯑꯗꯨꯒꯤ ꯃꯅꯤꯟꯁꯨ ꯌꯥꯝ ꯁꯥꯏꯌꯦꯕ
ꯍ
ꯁꯥꯕꯁꯦ ꯎꯄꯥꯏ ꯂꯩꯇꯦ ꯍꯣꯏ ꯁ꯭ꯋꯥꯏꯁꯦ ꯈꯪꯗ ꯁꯖꯦ ꯁꯥꯔꯛꯑꯦ
ꯑꯗꯨꯒꯤꯅꯦ ꯑꯗꯨ ꯑꯩꯈꯣꯏꯁꯨ ꯍꯥꯏꯕ ꯉꯝꯗꯦꯕ ꯁꯥꯒꯅꯨ ꯍꯥꯏꯅꯀꯣ
ꯑꯗꯨꯅꯤ ꯁꯥꯒꯅꯨ ꯍꯥꯏꯕ ꯉꯝꯃꯗꯤ ꯅꯨꯡꯇꯤꯒꯤ ꯅꯣꯡꯁꯦ ꯃꯝꯃꯒ ꯌꯨ ꯍꯥꯏꯔꯛꯑꯅꯤ ꯑꯩꯅ ꯑꯗꯨ ꯁꯥꯕꯁꯦ ꯍꯣꯏ
ꯑꯗꯨꯅꯦ ꯍꯥꯏꯌꯨ ꯍꯥꯏꯌꯨ
ꯁꯥꯕꯁꯦ ꯃ ꯐꯤꯒꯨꯝꯕ ꯁꯨꯕꯁꯤꯅ ꯁꯤꯗꯗꯤ ꯕ꯭ꯂꯦꯡꯀꯦꯠꯀꯨꯝꯕ ꯀꯔꯤꯒꯨꯝꯕ ꯁꯨꯕꯁꯦ ꯌꯥꯝ ꯅꯨꯡꯉꯥꯏꯌꯦꯕ ꯍꯦꯛ ꯁꯨꯔꯗꯤ ꯀꯪꯉꯦꯕ ꯑꯗꯨꯕꯨꯗꯤ ꯌꯥꯝ ꯅꯨꯡꯉꯥꯏꯕ
ꯑꯗꯨꯅꯦ ꯍꯧꯖꯤꯛꯀꯥꯟꯁꯦ ꯀꯅꯥꯒꯨꯝꯕ ꯑ ꯁꯣꯂꯥꯔ ꯕꯦꯇ꯭ꯔꯤ ꯂꯩꯥꯕꯁꯤꯡꯗꯣ
ꯍꯣꯏ
ꯑꯗꯨꯒꯤꯗꯤ ꯌꯥꯝ ꯐꯥꯒꯗꯧꯔꯦ ꯍꯥꯏꯗꯤ ꯑ ꯀꯔꯤ ꯍꯥꯏꯁꯤꯔ ꯌꯥꯝ ꯁꯥꯕꯒꯤꯀꯣ ꯃꯈꯣꯏꯁꯦ ꯕꯦꯠꯇ꯭ꯔꯤꯁꯦ ꯌꯥꯝꯅ ꯊꯨꯅ ꯆꯪꯒꯅꯤꯌꯦ
ꯑꯍꯣꯏ ꯑꯗꯨꯕꯨ ꯆꯨꯝꯃꯦ ꯅꯪꯅ ꯍꯥꯏꯕꯗꯣ ꯑꯣꯏꯗꯤ ꯈꯟꯕꯨ ꯈꯟꯗꯦ ꯆꯨꯝꯃꯦ ꯁꯥꯕꯒꯤ ꯆꯞꯇꯤ ꯆꯥꯕꯅꯦꯕꯀꯣ
ꯍꯣꯏ ꯑꯗꯨ ꯑꯗꯨꯅꯦ ꯑꯗꯨ ꯈꯨꯟꯗꯗꯤ ꯍꯧꯖꯤꯛꯁꯦ ꯅꯣꯡ ꯆꯨꯕ ꯑꯗꯨ ꯁꯨꯃꯥꯏꯅ ꯇꯧꯕꯀꯣ ꯗꯣ ꯆꯨꯝꯃꯦ ꯇꯕꯔꯣ ꯇꯕꯔꯣ
ꯍꯜꯂꯣ
ꯇꯥꯏꯌꯦ ꯇꯥꯏꯌꯦ
ꯀꯔꯤ ꯍꯥꯏꯕꯅꯣ ꯑꯃꯨꯛ ꯍꯥꯏꯌꯣ
ꯈꯨꯟꯗꯗꯤ ꯍꯧꯖꯤꯛꯀꯥꯟꯁꯦ ꯅꯣꯡ ꯆꯨꯕ ꯑꯗꯨꯒꯤ ꯇꯧꯕꯅꯤꯅꯀꯣ
ꯍꯣꯏ
ꯑꯗꯨ ꯅꯈꯣꯏꯁꯨ ꯂꯥꯛꯌꯦ ꯑꯗꯨ ꯅꯪꯗꯤ ꯀꯨꯝꯍꯥꯏ ꯀꯨꯝꯍꯩ ꯆꯠꯂꯗ꯭ꯔꯣ
ꯍꯣꯏ ꯍꯣꯏ
ꯆꯍꯤ ꯈꯨꯗꯤꯡꯃꯛ ꯆꯠꯂꯤꯀꯣ
ꯑꯗꯨꯝ ꯆꯠꯂꯦ ꯍꯣꯏ ꯆꯍꯤ ꯈꯨꯗꯤꯡ ꯆꯠꯂꯦ
ꯑꯣ ꯀ꯭ꯔꯃꯥ ꯆꯕ꯭ꯔ ꯑꯗꯨꯒ ꯚꯁꯥ ꯑꯗꯨꯒ ꯐ꯭ꯂꯥꯏꯒꯨꯝꯕ ꯆ꯭ꯠꯕꯔ
ꯑꯩꯈꯣꯏꯗꯤ ꯃꯊꯛꯇ ꯑꯗꯨꯝ ꯆꯠꯂꯦ
ꯑꯣ ꯑꯗꯨꯗꯤ ꯄꯤꯁꯥ ꯂꯩꯕꯁꯤꯡꯅꯤꯅ ꯍꯦ
ꯂꯩꯇꯦꯗ ꯁꯨꯝꯅ ꯁꯨꯝ ꯑꯗꯨꯝ ꯑꯗꯨ ꯕꯑ ꯃꯈꯥꯗ ꯆꯠꯄꯗꯣ
ꯍꯣꯏ
ꯃꯇꯝ ꯌꯥꯝ ꯂꯧꯋꯦꯕ
ꯆꯨꯝꯃꯦ ꯆꯨꯝꯃꯦ ꯃꯇꯝ ꯌꯥꯝ ꯂꯧꯋꯦ ꯑꯗꯨꯒ ꯅꯨꯡꯗꯥꯡ ꯋꯥ ꯅꯣꯡꯗꯥ ꯆꯗꯤ ꯑꯁ ꯋꯥꯔꯝ ꯑꯩꯁ ꯑꯩ ꯑꯩꯗꯤ ꯅꯨꯡꯗꯥꯡꯗ ꯆꯠꯕꯅꯤ ꯃꯈꯥꯗꯒꯤꯀꯣ
ꯗꯤ ꯍꯥꯏꯗꯤ ꯏꯃꯥꯟꯅꯕ ꯏꯃꯥꯟꯅꯕꯤꯒꯨꯝꯕ ꯇꯤꯟꯅꯕ ꯂꯨꯅ ꯇꯤꯟꯅꯕ ꯑꯃ ꯑꯅꯤ ꯂꯩꯔꯗꯤ ꯈꯔ ꯐꯕꯀꯣ
ꯍꯣꯏ
ꯑꯗꯨꯁꯨ ꯑꯣꯏꯗꯕ ꯑꯗꯣ ꯃꯟ ꯃꯈꯥ ꯆꯠꯄꯗꯤ ꯃꯤ ꯑꯃ ꯂꯨꯅ ꯇꯤꯟꯅꯕ ꯑꯃ ꯆꯥꯅꯕ ꯑꯃ ꯌꯥꯎꯗ꯭ꯔꯗꯤ ꯆꯠꯄ ꯌꯥꯗꯦꯕ
ꯆꯨꯝꯃꯦ ꯆꯨꯝꯃꯦ ꯑꯗꯨ
ꯏꯊꯟꯗ ꯇꯣꯡꯉꯒ ꯆꯠꯄꯁꯨ ꯅꯨꯡꯉꯥꯏꯇꯕ
ꯍꯣꯏ ꯍꯣꯏ ꯍꯣꯏ ꯅꯨꯄꯤꯁꯤꯡꯒꯤꯗꯤꯀꯣ ꯑꯗꯨ ꯅꯨꯞ ꯅꯨꯄꯥꯁꯤꯡꯁꯨ ꯆꯠꯄ ꯈꯣꯠꯄ ꯏꯊꯟꯗ ꯀꯨꯝꯕ ꯆꯠꯄꯗꯤ ꯅꯨꯡꯉꯥꯏꯗꯤꯕ
ꯑꯩꯈꯣꯏꯗꯤ ꯃꯊꯛꯇ ꯆꯠꯂꯗꯤ ꯄꯨꯡꯈꯥꯏꯈꯛꯅꯤꯅ
ꯍꯣꯏ ꯑꯗꯨꯅꯦ
ꯍꯣꯏ ꯄꯨꯡꯈꯥꯏ ꯈ ꯆꯠꯄꯅꯤꯅ ꯑꯗꯨꯝ ꯊꯦꯡꯅ ꯆꯠꯂꯁꯨ ꯈꯨꯟ ꯑꯔꯣꯝ ꯐꯥꯎ ꯌꯧꯕ ꯅꯪꯉꯦꯕ ꯑꯗꯨꯅ ꯃꯈꯥꯒꯤ ꯆꯠꯂꯗꯤ ꯅꯨꯃꯤꯠꯁꯨ ꯃꯥꯡꯉꯦ ꯍꯛꯆꯥꯡꯁꯨ ꯌꯥꯝ ꯋꯥꯏꯑꯕ ꯄꯩꯁꯥꯁꯨ ꯍꯥꯟꯅ ꯍꯥꯏꯕꯗꯤ ꯆꯠꯄꯗꯣ
ꯍꯣꯏ
ꯍꯥꯟꯅ ꯀꯛꯑꯗꯤ ꯀꯩꯁꯨ ꯀꯥꯏꯗꯦꯕꯀꯣ ꯀꯛꯇꯕꯗꯨꯗꯅꯦꯕ ꯁꯣꯏꯔꯤꯁꯦ
ꯑꯣ ꯑꯗꯨꯅꯦ ꯅꯈꯣꯏ ꯂꯩꯕ ꯃꯐꯝꯗꯨꯒ ꯅꯪꯅ ꯀꯨꯝꯒꯗꯕ ꯃꯐꯝꯗꯨ ꯄꯩꯁꯥꯗ ꯌꯥꯝ ꯆꯠꯂꯣꯢꯗ ꯃꯊꯛ ꯍꯣꯏ ꯃꯊꯛꯇ ꯆꯠꯂꯁꯨꯀꯣ
ꯂꯤꯁꯤꯡ ꯑꯍꯨꯝ ꯃꯈꯥꯏꯒꯨꯝꯕꯇꯅꯦꯕ
ꯍꯣꯏ ꯑꯗꯨꯅꯤ ꯎꯝ ꯑꯩꯈꯣꯏꯗꯤ ꯏꯁ ꯇꯥꯡꯉꯦ ꯑꯩꯈꯣꯏ ꯂꯩꯐꯝꯗꯒ ꯑ ꯅꯈꯣꯏꯁꯨ ꯑꯩꯈꯣꯏꯁꯨ ꯀꯨꯝꯒꯗꯕ ꯃꯐꯝꯗꯨꯗꯤꯀꯣ
ꯍꯣꯢ
ꯑꯁ ꯑꯩꯈꯣꯏꯗꯤ ꯌꯥꯝ ꯇꯥꯡꯉꯦ ꯑꯩꯈꯣꯏꯗꯒꯤ ꯆꯠꯂꯁꯨꯀꯣ
ꯍꯥꯡꯕꯁꯦ ꯇꯟꯗꯤ ꯇꯟꯂꯦ ꯂꯝꯕꯤ ꯂꯝꯍꯥꯡ ꯑꯩꯈꯣꯏꯁꯨ ꯏꯃꯥꯟꯅꯕꯤ ꯈꯔꯅꯗꯤ ꯏꯃꯥꯟꯅꯕꯤ ꯈꯔꯁꯨ ꯂꯥꯛꯑꯦꯕ
ꯍꯣꯏ
ꯃꯣꯏꯁꯨ ꯊꯕꯛ ꯊꯤꯔꯒ ꯂꯩꯕꯅꯦꯕꯀꯣ
ꯍꯣꯏ
ꯑ ꯃꯣꯏꯁꯨ ꯃꯔꯛꯇꯗꯤ ꯑꯁ ꯒꯥꯔꯤ ꯆꯠꯄ ꯌꯥꯔꯗꯤ ꯅꯣꯡꯃꯁꯦ ꯅꯨꯃꯤꯠ ꯅꯣꯡꯃ ꯅꯨꯡꯉꯥꯏꯅ ꯃꯈꯥ ꯆꯠꯂꯒ ꯑꯗꯨꯝ ꯃꯇꯝ ꯂꯦꯜꯂꯨꯁꯤ ꯍꯥꯏꯗꯤ ꯍꯥꯏꯕꯅꯦꯕ
ꯍꯣꯏ
ꯃꯇꯝ ꯂꯦꯟꯕꯋꯣ ꯈꯣꯠꯄꯋꯣ ꯑꯗꯨꯝ ꯇꯧꯔꯁꯦꯗꯤ ꯍꯥꯏ ꯑꯗꯨꯕꯨ ꯑꯩꯅ ꯃꯊꯛ ꯃꯈꯥ ꯆꯠꯄꯁꯦ ꯌꯥꯝ ꯋꯥꯏꯑꯕ ꯑꯗꯨ ꯑꯥ ꯇꯝꯄꯥꯛꯇ ꯌꯧꯔꯒ ꯀꯅꯥꯗ ꯂꯩꯒꯅꯤ ꯍꯥꯏꯕꯁꯨ ꯈꯪꯕꯀꯣ ꯍꯣꯏ ꯑꯗꯨ ꯃꯤꯉꯣꯟꯗꯁꯨ ꯍꯣꯏ ꯃꯤꯉꯣꯟꯗ ꯑꯃꯨꯛꯀ ꯑ ꯃꯣꯏꯁꯨ ꯀꯩꯅꯣ ꯃꯣꯏꯒꯤ ꯏꯃꯨꯡꯗ ꯆꯥꯡꯉꯒ ꯑꯩꯅ ꯃꯣꯏꯒꯤ ꯗꯤꯁꯇꯔꯕ ꯍꯥꯏꯔꯒꯗꯤ ꯑꯗꯨꯝ ꯃꯣꯏꯕꯨ ꯅꯪꯍꯟꯕꯗꯣ ꯆꯠꯄ ꯈꯣꯠꯄ ꯑꯩꯅ ꯀꯩꯅꯣ ꯑꯗꯨꯃꯥꯏꯅ ꯇꯧꯕꯗꯣ ꯅꯨꯡꯉꯥꯏꯇꯕꯀꯣ ꯑꯗꯨꯒꯤ ꯑꯗꯨꯝ ꯃꯊꯛꯇꯒꯤ ꯄꯥꯏꯔꯛꯑꯦ ꯌꯧꯔꯦ ꯈꯨꯟ ꯑꯃꯨꯛ ꯄꯥꯏꯔꯦ ꯁꯝꯁꯨ ꯁꯝꯕ ꯍꯛꯆꯥꯡꯁꯨ ꯅꯨꯡꯉꯥꯏꯕ ꯃꯣꯏꯕꯨꯁꯨ ꯑꯇꯣꯞꯄꯕꯨꯁꯨ ꯑꯩꯅ ꯌꯦꯠꯇꯕꯀꯣ
ꯍꯣꯏ ꯑꯗꯨ ꯑꯩꯁꯨ ꯑꯩꯁꯨ ꯀꯨꯝꯍꯩ ꯌꯥꯎꯋꯦꯕ ꯆꯠꯄ ꯃꯇꯝꯗ ꯄꯥꯏꯔꯒ ꯆꯠꯒꯦ ꯍꯥꯏ ꯈꯜꯂꯤꯕꯅꯤ ꯍꯥꯏꯕꯗꯤ ꯆꯍꯤ ꯈꯨꯗꯤꯡꯃꯛ ꯃꯈꯥꯗ ꯆꯠꯄ ꯀꯣ ꯌꯥꯝ ꯋꯥꯕꯅꯤꯍꯦ
ꯑꯗꯨꯅꯦ ꯁꯨꯇꯤꯒ ꯐꯖꯅ ꯄꯤꯗ꯭ꯔꯗꯤ ꯁꯨꯇꯤꯒꯨꯝꯕꯁꯦ
ꯍꯣꯏ
ꯑꯩꯈꯣꯏꯅ ꯃꯈꯥ ꯆꯠꯂꯤꯉꯩꯗ ꯁꯨꯇꯤ ꯂꯣꯏꯕꯅ ꯍꯥꯜꯂꯅꯦꯕ
ꯑꯗꯨꯅꯦ
ꯌꯨꯝ ꯌꯧꯗ꯭ꯔꯀꯥꯟꯗ ꯑꯗꯨ ꯍꯛꯆꯥꯡꯁꯨ ꯋꯥꯏꯑꯦꯕ ꯅꯥꯒꯦ ꯇꯧꯕꯅꯦꯕ ꯑꯩꯗꯤ ꯒꯥꯔꯤ ꯇꯣꯡꯕꯁꯦ ꯈꯔ ꯅꯨꯡꯉꯥꯏꯇꯦꯕ ꯏꯁꯥꯗꯣ
ꯑ ꯑꯩꯁꯨꯅꯦ ꯌꯥꯗꯦ ꯑꯗ ꯍꯤꯗ ꯍꯤꯗꯥꯛ ꯆꯔꯒ ꯆꯠꯂꯦ
ꯍꯥ
ꯑꯣꯄꯔꯥꯏꯗꯗꯅ ꯑꯗꯨꯅꯦ ꯏꯊꯟꯗꯒꯨꯝꯕ ꯆꯠꯂꯗꯤ ꯅꯨꯡꯉꯥꯏꯗꯦꯕ
ꯍꯣꯏ
ꯂꯝꯕꯤ ꯆꯠꯄ ꯈꯨꯠ ꯍꯧꯖꯤꯛ ꯅꯪ ꯇꯦꯔꯦꯖ ꯂꯩꯔꯤꯔꯣ
ꯍꯣꯏ ꯇꯦꯔꯦꯁ ꯂꯩꯔꯤꯅꯤ ꯍꯣꯏ
ꯀꯔꯤꯒꯂꯩꯅ ꯑꯝ
ꯑꯩꯅ ꯌꯥꯝꯕ ꯇꯦꯦꯁ ꯃꯊꯛ ꯇꯦꯔꯦꯁ ꯍꯥꯏꯔꯁꯨ ꯑꯩꯈꯣꯏꯗꯤ ꯈꯞꯄꯒ ꯊꯝꯃꯅꯦ
ꯑꯣ ꯑꯣ ꯑꯣ ꯑꯗꯨꯒꯤꯅꯤ
ꯅꯪꯅ ꯅꯣꯡꯁꯥꯗ ꯅꯠꯇꯦ ꯑꯗꯨꯗꯨꯗꯤ ꯑꯩꯒ ꯅꯍꯥꯟꯗ ꯂꯩꯕ ꯉꯝꯈꯤꯔꯣꯍꯦ
ꯑꯗꯨꯅꯤ ꯑꯗꯨꯅꯤ ꯑꯩ ꯈꯂꯛ ꯇꯦꯔꯦꯁꯨ ꯂꯑ ꯍꯥꯏꯒ ꯀꯔꯝ ꯃꯥꯏꯅ ꯑꯗꯨꯒꯨꯝꯕꯗꯨ ꯃꯐꯝꯝꯅ ꯂꯩꯒꯗꯅꯣ ꯍꯥꯏꯅ ꯈꯜꯂꯤ
ꯑꯁ ꯑꯗꯨꯗꯤ ꯑꯩ ꯂꯩꯌꯦ ꯑꯗꯨꯗ ꯑꯩ ꯃꯤꯅꯤꯠ ꯑꯃ ꯂꯦꯞꯄ ꯉꯝꯃꯗꯤ ꯂꯣꯏꯔꯦ ꯅꯨꯡꯁꯥ ꯃꯤ ꯃꯤ ꯀꯩꯅꯣꯗ ꯑꯁ ꯉꯝꯃꯣꯏꯗꯅ ꯂꯦꯡꯉꯐꯥꯎ ꯉꯝꯗꯦꯗ ꯁ꯭ꯋꯥꯏꯗꯦꯟꯕꯒꯤ
ꯑꯗꯨꯅꯦ ꯑꯗꯨꯅꯦ ꯑꯁ ꯌꯨꯝꯗ ꯐꯥꯎ ꯂꯩꯕ ꯉꯝꯅꯕ ꯎꯛꯑꯣ ꯇꯦꯔꯦꯁꯁ ꯀꯔꯝ ꯍꯥꯏꯥꯏꯅ ꯃꯥ ꯀꯥꯈꯠꯂꯒ ꯂꯩꯕꯅꯣ ꯑꯩꯅ ꯈꯜꯂꯤꯕꯅꯤ
ꯍꯣꯏ ꯅꯪ ꯐꯣꯟ ꯇꯧꯕ ꯂꯣꯏꯔꯒ ꯑꯩ ꯂꯤꯕꯨꯒꯨꯝꯕ ꯐꯖꯅ ꯊꯥꯛꯑꯒ ꯍꯛꯆꯥꯡꯁꯦ ꯁꯥꯖꯅ ꯇꯧꯒꯦ ꯈꯜꯂꯦ
ꯑ ꯐꯟꯝ ꯄꯨꯖ ꯑ ꯑꯗꯨꯅꯦ ꯅꯤꯝꯕꯨꯀꯨꯝꯕ ꯁꯨꯒꯔ ꯀꯦꯟꯒꯨꯝꯕ ꯂꯝꯕꯤ ꯃꯅꯥꯛꯇ ꯂꯥꯛꯏꯗꯅ ꯃꯈꯣꯏꯅ ꯌꯣꯟꯕꯗꯣ ꯑꯗꯨꯗꯤ ꯌꯥꯝ ꯍꯥꯎ ꯍꯥꯎꯋ
ꯍꯣꯏ ꯑꯩꯗꯤ ꯅꯪ ꯑꯩ ꯂꯤꯕꯨꯗꯤ ꯑꯗꯨꯝ ꯆꯥꯏꯌꯦꯕꯀꯣ
ꯍꯣꯏ
ꯂꯝꯕꯤ ꯃꯅꯥꯛꯇꯁꯦ ꯑꯩꯈꯣꯏꯔꯣꯝꯒꯤꯁꯦ ꯃꯤ ꯈꯔ ꯎꯝ ꯌꯥꯝ ꯁꯦꯡꯕ ꯑꯣꯏꯗꯦꯕ ꯈꯔ ꯃꯣꯜꯂꯦꯕ ꯑꯗꯨ ꯑꯩꯅ ꯂꯝꯕꯤꯗ ꯌꯣꯟꯕꯁꯦ ꯄꯥꯛ ꯆꯥꯗꯦ ꯍꯛꯆꯥꯡꯁꯦ ꯌꯥꯗꯦꯕꯀꯣ
ꯑꯣ ꯑꯣ ꯑꯗꯨꯅꯦ ꯑꯗꯨꯅꯦ
ꯍꯛꯆꯥꯡꯁꯦ ꯈꯔ ꯐꯅ ꯂꯩꯒꯦ ꯍꯥꯏꯅ ꯄꯥꯝꯃꯗꯤ ꯂꯩ ꯂꯧꯔꯦ ꯂꯧꯔ ꯌꯨꯝꯗ ꯁꯦꯝꯃꯦ ꯌꯨꯝꯗ ꯁꯦꯝꯃꯒ ꯆꯥꯕ ꯈꯣꯠꯄꯁꯨ ꯇꯧꯔꯦ
ꯑꯗꯨꯅꯦ ꯈ꯭ꯋꯥꯏꯗꯒꯤ ꯐꯕ
ꯈꯪꯗꯦꯗ ꯑꯩꯈꯣꯏꯗꯣ ꯐ꯭ꯔꯤꯖꯇꯨ ꯂꯩꯕꯅꯤꯅꯀꯣ
ꯍꯣꯏ
ꯆꯥꯅꯤꯡꯕ ꯁꯦꯝꯅꯤꯡꯕꯗꯤ ꯑꯗꯨꯝ ꯁꯦꯝꯃꯦꯕ ꯂꯩꯔꯒ ꯏꯆꯦꯒ ꯂꯩꯕꯅꯤ ꯏꯆꯦꯁꯨ ꯁꯦꯝꯕ ꯈꯣꯠꯄꯁꯦ ꯈꯔ ꯂꯤꯡꯕꯀꯣ
ꯍ
ꯑꯗꯨꯒꯤ ꯑꯃꯨꯛꯀ ꯒ꯭ꯔꯥꯏꯟꯗꯔ ꯂꯩꯒꯦ ꯈꯜꯂꯤꯅꯦ ꯑꯩꯈꯣꯏꯅꯤꯁꯦ ꯑꯩꯈꯣꯏꯅ ꯀꯩ ꯀꯩꯅꯣ ꯑꯗꯨꯝ ꯊꯛꯅꯤꯡꯕ ꯌꯥꯎꯋꯦꯕ
ꯑꯥ
ꯅꯨꯄꯤꯈꯛ ꯂꯩꯕꯅꯤꯅ ꯂꯩꯕ ꯅꯨꯡꯉꯥꯏꯌꯦꯗ
ꯍꯣꯏ ꯑꯗꯨꯅꯦ ꯌꯨꯝꯒꯨꯝꯕꯁꯨ ꯌꯥꯝ ꯐꯖꯅ ꯊꯝꯂꯝꯒꯅꯤ ꯍꯥꯏꯕꯗꯤ ꯊꯝꯂꯝꯒꯅꯤ ꯍꯥꯏꯕꯗꯤ ꯑ ꯀꯣꯏꯌꯥꯁꯤꯔ
ꯑꯩꯈꯣꯏ ꯌꯨꯝꯗꯣ ꯍꯣꯏ ꯁꯨꯝ ꯅꯨꯡꯉꯥꯏ ꯍꯥꯏꯇꯥꯔꯦ ꯍꯣꯏ
ꯍꯣꯏ ꯅꯃꯥꯟꯃꯒꯤ ꯂꯩꯕ꯭ꯔꯥ ꯅꯪꯒꯤ ꯏꯆꯦꯒꯨꯝꯕ ꯂꯩꯕ꯭ꯔꯣ
ꯑꯩ ꯏꯆꯦꯒ ꯂꯩꯕꯅꯦ ꯑꯩꯈꯣꯏ ꯏꯆꯦꯈꯣꯏꯅꯤ ꯈ ꯂꯩꯕꯅꯦ
ꯑꯣ ꯏꯆꯦ ꯍꯥꯏꯕꯗꯤ ꯅꯪꯒꯤ
ꯏꯃꯥꯒꯤ ꯃꯆꯦꯒꯤ ꯃꯆꯥ
ꯑꯣ
ꯃꯥꯁꯨ ꯑꯣꯖꯥ ꯑꯣꯏꯅꯦꯕ ꯁꯋꯥꯏꯗꯀꯣ
ꯍꯣꯏ
ꯑꯥ ꯑꯗꯨꯒꯤ ꯂꯨꯝꯅꯤꯡꯉꯤꯗ
ꯑꯗꯨꯗ ꯌꯥꯝ ꯑꯗꯨꯗꯤ ꯌꯥꯝ ꯐꯥꯏꯅ
ꯈꯪꯗꯦ ꯑꯩꯈꯣꯏꯅꯤ ꯑꯗꯨꯝ ꯂꯩꯃꯤꯟꯅꯔꯦ ꯅꯨꯡꯉꯥꯏꯌꯦ ꯍꯣꯏ ꯃꯤ ꯑꯗꯨꯝ ꯑꯩꯈꯣꯏꯅꯤꯁꯨ ꯌꯥꯝ ꯑꯉꯥꯡ ꯑꯣꯏꯔꯤꯉꯩ ꯌꯥꯝ ꯆꯥꯟꯅꯩꯌꯦꯕꯀꯣ꯫
ꯍꯣꯏ